ꯎꯝ
ꯀꯍꯅꯤ ꯇꯥꯕ꯭ꯔꯥ
ꯍꯧꯖꯤꯛ ꯇꯧꯅꯤꯡꯗꯕ꯭ꯔꯥ
ꯑꯥ ꯅꯠꯇꯦ ꯍꯣꯏ ꯅꯠꯇꯦ ꯍꯧꯖꯤꯛꯀꯤ ꯂꯣꯏꯔꯗꯤ ꯑꯩ ꯄꯣꯊꯥꯈ꯭ꯔꯒꯦ ꯍꯥꯏꯕꯗꯤ ꯑꯩ ꯊꯕꯛ ꯂꯩ ꯊꯕꯛ ꯆꯠꯈ꯭ꯔꯅꯦꯕ ꯑꯗꯨ ꯐꯤꯔꯣ ꯍꯥꯞꯄ ꯍꯧꯔꯦ ꯉꯁꯤ ꯑꯩꯈꯣꯏꯒꯤ ꯊꯕꯛ ꯌꯥꯝ ꯃꯔꯨ ꯑꯣꯏꯕ ꯂꯩꯕꯒꯤ ꯑꯩ ꯅꯥꯏꯟ ꯊꯥꯔꯇꯤꯒꯨꯝꯕꯗ ꯌꯥꯎꯕ ꯌꯥꯎꯒꯗꯕꯅꯦꯕ
ꯑꯗꯣ ꯑꯩꯈꯣꯏ ꯗꯤꯁꯇ꯭ꯔꯤꯛꯀꯤ ꯖꯁꯇꯤ ꯀꯅꯥꯅ ꯑꯣꯏꯕ꯭ꯔꯥ
ꯎꯝ ꯀꯩꯩꯅꯣꯅꯦ ꯃꯃꯤꯡ ꯍꯥꯏꯕ ꯌꯥꯗꯦꯍꯦ ꯎꯝ ꯀꯔꯤꯅꯣ ꯕꯤ ꯇꯨ ꯃꯈꯈꯣꯏꯅꯦ ꯚꯤ ꯇꯨ ꯃꯈꯈꯣꯏ ꯈꯛꯇꯅꯦ
ꯑꯣ ꯑꯣ ꯁꯨꯃꯥꯏꯅ ꯇꯧꯕ꯭ꯔꯥꯅꯦ ꯍꯧꯖꯤꯛꯁꯨ
ꯎꯝ ꯑꯅꯤ ꯃꯛ
ꯊꯕꯛ ꯁꯨꯅꯤꯡꯉꯥꯏ ꯑꯗꯨꯝ ꯂꯥꯛꯄ꯭ꯔꯥ
ꯃꯣꯏ ꯕꯤ ꯁꯤꯗ ꯇꯧꯕ ꯚꯤꯗꯤꯑꯣ ꯀꯣꯟꯐ꯭ꯔꯦꯟꯁꯇ
ꯑꯣ ꯑꯣ ꯑꯣ
ꯃꯥꯒꯤ ꯏꯁꯇꯥꯐ ꯈꯣꯏꯗꯤ ꯂꯩꯌꯦꯗꯅ ꯑꯩꯈꯣꯏꯒꯤ ꯃꯤꯈꯣꯏꯀꯣ
ꯑꯣ
ꯑꯗꯨꯅ ꯂꯣꯏꯅ ꯑꯦꯁꯤꯁ ꯇꯧꯔꯒ ꯃꯣꯏꯅ ꯑꯥꯗ ꯇꯧꯕ ꯂꯣꯏꯅꯃꯛ ꯏꯟꯁꯇ꯭ꯔꯛꯁꯟ ꯄꯤꯔꯒ ꯑꯩꯈꯣꯏꯕꯨ ꯑꯗꯨꯝ
ꯑꯗꯣ ꯑꯅꯤ ꯂꯩꯕ꯭ꯔꯥ
ꯑꯅꯤꯁꯨ ꯕꯤ ꯇꯨ ꯃꯈꯛꯇꯅꯦ ꯑꯅꯤꯅꯦꯕ ꯖꯠꯁ ꯑꯅꯤꯅꯦꯕꯀꯣ ꯃꯈꯥ ꯎꯝ ꯍꯧꯖꯤꯛ ꯅꯪꯅ ꯄꯥꯟꯕꯒꯤ ꯃꯈꯥꯗ ꯑꯃ ꯂꯩꯌꯦꯕꯀꯣ ꯁꯤꯚꯤꯜ ꯀꯣꯔꯠꯀꯤ ꯑꯗꯣ ꯁꯤ ꯖꯤ ꯑꯦꯝ ꯍꯥꯏꯅ ꯀꯧꯕꯅꯦꯕꯀꯣ ꯗꯨꯁꯨ ꯅꯨꯄꯤꯅꯦ ꯗꯨꯁꯨ ꯕꯤꯇꯨ ꯃꯥꯏ ꯎꯝ ꯑꯩꯈꯣꯏꯒꯤ ꯈꯣꯏꯗꯒꯤ ꯆꯥꯎꯕ ꯅꯨꯄꯥꯗꯣ ꯃꯕꯨꯛ ꯌꯥꯝ ꯐꯕꯅꯦ ꯃꯥꯗꯤ ꯕꯤ ꯇꯨꯃꯩ ꯑꯣꯏꯔꯁꯨ ꯑꯗꯨ ꯅꯨꯄꯤꯗꯤ ꯎꯝ ꯈꯔ ꯌꯥꯕꯅꯤ ꯃꯤꯕꯨ ꯍꯥꯏꯊꯤꯕ ꯌꯥꯗꯦ ꯃꯥꯗꯤ ꯃꯤ ꯂꯣꯏꯅꯃꯛꯅ ꯎꯝ ꯃꯤꯅ ꯈꯔꯗ ꯌꯥꯝ ꯌꯥꯝ ꯀꯤꯔꯤꯅꯤ ꯃꯥꯕꯨ ꯑꯦꯚꯣꯀꯦꯠ ꯈꯣꯏꯅꯁꯨ ꯃꯥꯒꯤ ꯏꯁꯇꯥꯐ ꯈꯣꯏꯅꯁꯨ ꯌꯥꯝ ꯀꯤꯕ ꯌꯥꯝꯅ ꯋꯥ ꯉꯥꯡꯅꯕ ꯅꯨꯡꯉꯥꯏꯗꯕ ꯑꯩꯈꯣꯏꯅꯦꯕꯀꯣ
ꯑꯣ
ꯑꯗꯨꯒꯤ
ꯑꯗꯨꯃꯥꯏꯅ ꯇꯧꯕꯗꯤ ꯂꯩꯕ ꯃꯥꯜꯂꯦꯗ
ꯎꯝ ꯍꯥꯏꯗ ꯃꯤ ꯂꯣꯏꯅ ꯐꯕ ꯃꯥꯁꯨ ꯐꯕ ꯐꯠꯇꯦ ꯍꯥꯏꯔꯗꯨ ꯑꯩꯈꯣꯏꯗꯤ ꯎꯝ ꯏꯁꯇ꯭ꯔꯤꯛ ꯇꯧꯕ ꯃꯤꯈꯣꯏꯕꯨꯗꯤ ꯄꯥꯝꯅꯗꯦꯅꯀꯣ ꯃꯥꯁꯨ ꯌꯥꯝ ꯐꯠꯇꯕꯗꯤ ꯑꯣꯏꯔꯝꯃꯣꯏꯕ ꯑꯗꯨ ꯑꯣꯏꯔꯁꯨ ꯍꯣꯏ ꯑꯩꯈꯣꯏꯒꯤ ꯎ ꯑꯁꯨꯃꯥꯏꯅ ꯇꯧꯕ ꯌꯥꯅꯤ ꯍꯥꯏꯕꯗ ꯈꯔ ꯑꯗꯨꯃꯥꯏꯅ ꯇꯧꯗꯦ ꯁꯨꯃꯥꯏ ꯇꯧꯋꯣ ꯑꯃꯨꯛꯀ ꯈꯖꯤꯛꯇ ꯑꯣꯏꯔꯁꯨ ꯎꯝ ꯀꯣꯊꯣꯛꯑꯒ ꯑꯗꯨꯝ ꯇꯧꯕ ꯈꯣꯏꯗꯣ ꯇꯧꯗꯤ ꯇꯧꯕꯀꯣ ꯑꯩꯈꯣꯏꯕꯨꯗꯤ ꯌꯥꯝ ꯐꯍꯟꯅꯤꯡꯕꯒꯤꯗꯤ ꯇꯧꯕꯅꯦ ꯃꯥꯁꯦ ꯌꯥꯝ ꯏꯪꯂꯤꯁꯀꯨꯝꯕꯗꯣ ꯒ꯭ꯔꯥꯃꯔꯒꯨꯝꯕꯗꯣ ꯌꯥꯝ ꯐꯖꯕꯅꯦꯕ ꯌꯥꯝ ꯕ꯭ꯔꯤꯂꯤꯟ ꯑꯣꯏꯕ ꯎꯝ ꯇꯨꯗꯦꯟꯅꯦꯕꯀꯣ ꯑꯗꯒꯤ ꯑꯩꯈꯣꯏꯒꯤ ꯗ꯭ꯔꯥꯐꯇꯤꯡꯒꯨꯝꯕ ꯍꯦꯛ ꯌꯦꯡꯉꯨꯔꯒ ꯏꯔꯥꯈꯣꯏꯗꯣ ꯁꯠ ꯁꯠ ꯁꯠ ꯁꯠ ꯌꯦꯡꯕ ꯉꯝꯃꯦꯕ ꯑꯩꯈꯣꯏꯅ ꯑꯥꯔꯒꯨꯃꯦꯟ ꯄꯤꯕ ꯀꯥꯟꯗ ꯃꯥꯅ ꯌꯦꯡꯕꯗꯣ ꯌꯥꯝ ꯍꯩꯕꯅꯦ ꯎꯝ ꯍꯩꯕꯅꯦ
ꯑꯗꯣ ꯗ꯭ꯔꯥꯐꯁꯦ ꯈꯔ ꯂꯨꯕꯁꯨ ꯂꯩꯕ꯭ꯔꯥ ꯈꯔ ꯂꯥꯏ
ꯍꯣꯏꯅ ꯗ꯭ꯔꯐꯇꯤꯡ ꯇꯧꯕꯗꯤ ꯌꯥꯝ ꯂꯨꯑꯦꯅꯅꯤ ꯒꯨꯝꯕꯒꯤꯗꯤ ꯈꯔ ꯂꯥꯛꯑꯀꯣ ꯑꯗꯨ ꯗ꯭ꯔꯥꯇꯤꯡꯁꯦ ꯁꯤꯚꯜꯒꯨꯝ ꯑꯗꯨꯒꯨꯝꯕꯗꯗꯤ ꯐꯖ ꯐꯖꯅ ꯇꯧꯒꯗꯕꯅꯦꯕ ꯆꯤꯟꯗ ꯉꯥꯡꯕ ꯁꯔꯨꯛꯄꯨꯗꯤ ꯏꯕꯗꯣ ꯀꯜꯂꯗꯤ ꯏꯁꯇ꯭ꯔꯣꯡ ꯑꯣꯏꯔꯗꯤꯀꯣ ꯑꯗꯨꯅ ꯎꯝ ꯑꯩꯈꯣꯏ ꯆꯤꯟꯗ ꯉꯥꯡ ꯌꯥꯝ ꯉꯥꯡꯅꯤꯉꯥꯏ ꯂꯩꯗꯦꯕ ꯑꯗꯨꯒꯤ ꯑꯌꯥꯝꯕ ꯑ ꯏꯕꯗꯣ ꯏꯁꯇ꯭ꯔꯣꯡ ꯑꯣꯏꯔꯗꯤ ꯆꯤꯟꯗ ꯌꯥꯝ ꯑꯥꯔꯒꯨ ꯇꯧꯅꯤꯡꯉꯥꯏ ꯂꯩꯇꯦꯗ ꯆꯤꯡꯗꯗꯤ ꯕꯔ ꯍꯥꯏꯗꯤ ꯏꯕꯗꯨꯅ ꯃꯦꯟꯅꯦꯕ ꯑꯁꯦꯡꯕꯗꯤ ꯀ꯭ꯔꯣꯠ ꯔꯨꯝꯗꯗꯤ
ꯑꯣ
ꯎꯝ ꯐꯖꯅ ꯉꯥꯡꯉꯁꯨ ꯏꯕꯗꯨꯗ ꯁꯣꯜꯂꯗꯤ ꯑꯗꯨꯝ ꯑꯩꯈꯣꯏꯒꯤ ꯄꯨꯔꯥ ꯗꯤꯁꯑꯦꯠꯚꯥꯟꯇꯦꯖ ꯑꯣꯏꯕ ꯑꯣꯏꯒꯅꯤ
ꯀꯩꯅꯣꯒꯤꯁꯨ ꯀꯣꯔꯄꯣꯔꯦꯠꯇꯁꯨ ꯕꯥꯏ ꯂꯣꯁ ꯏꯕꯗꯣ
ꯎꯝ
ꯑꯗꯨꯁꯨ ꯑꯗꯨꯝ ꯂꯣꯌꯣꯌꯔꯅ ꯂꯣꯏꯅꯃꯛ ꯏꯕꯤꯕ ꯃꯥꯜꯂꯦꯀꯣ
ꯎꯝ ꯀꯣꯄꯔꯦꯠ ꯂꯣꯏꯔꯣ ꯈꯣꯏꯅ ꯀꯣ
ꯑꯥ ꯏꯕꯗꯣ ꯕꯨꯛ ꯕꯨꯛꯅꯦꯕ ꯃꯣꯏ
ꯎꯝ
ꯀꯝꯄꯅꯤ ꯐꯪꯁꯟ ꯇꯧꯅꯕꯒꯤ ꯔꯨꯜꯁ ꯑꯦꯟ ꯑꯗꯨꯒꯨꯝꯕ ꯏꯔꯒ ꯁꯣꯏ ꯁꯥꯡ ꯇꯧꯕꯗꯣ ꯑꯗꯣ ꯑꯗꯨꯗꯒꯤ ꯑꯗꯨꯝ ꯂꯧꯊꯣꯛꯑꯒ ꯀꯦꯁ ꯄꯥꯔꯠꯅꯔꯁ ꯑꯗꯨꯗꯤ ꯑꯗꯨꯝ ꯇꯧꯕ ꯃꯥꯜꯂꯦꯕ
ꯎꯝ
ꯈꯪꯈ꯭ꯔꯦꯗ ꯂꯨꯕꯁꯦ ꯀꯔꯤ
ꯂꯨꯕ ꯈꯛꯀꯅꯦ ꯁꯤꯄꯤ ꯁꯤꯁꯨ ꯂꯨꯕꯅꯦ ꯖꯨꯏꯁ ꯄ꯭ꯔꯣꯗꯦꯟꯁꯤꯁꯨ ꯂꯨꯕꯅꯦ ꯇꯣꯠꯁꯨ
ꯂꯨꯕ ꯂꯨꯕ ꯍꯥꯏꯕꯁꯦ ꯀꯃꯥꯏꯅ ꯂꯨꯔ ꯄꯥꯅꯤꯡꯉꯥꯏ ꯌꯥꯝꯕꯒꯤꯔꯥ ꯅꯠꯇ꯭ꯔꯒ ꯀꯔꯤ
ꯄꯥꯅꯤꯡꯉꯥꯏꯁꯨ ꯌꯥꯝꯃꯦ ꯑꯥꯏ ꯄꯤ ꯁꯤ ꯒꯨꯝꯕꯗꯤ ꯈꯔ ꯅꯨꯡꯉꯥꯏꯕꯅꯤ ꯍꯥꯏꯕꯗꯤ ꯃꯁꯥ ꯃꯁꯥꯒꯤ ꯕꯤꯠꯅꯦꯗ ꯃꯤ ꯈꯔꯅ ꯀꯣ ꯁꯇꯤꯇ꯭ꯌꯨꯁꯟ ꯅꯨꯡꯉꯥꯏꯕ ꯂꯩ ꯃꯤ ꯈꯔꯅ ꯌꯥꯝ ꯂꯨꯑꯦ ꯍꯥꯏꯕ ꯂꯩ ꯃꯤ ꯈꯔꯅ ꯌꯥꯝ ꯂꯥꯏꯑ ꯌꯥꯝ ꯅꯨꯡꯉꯥꯏꯑ ꯍꯥꯏꯕꯁꯨ ꯂꯩꯗ ꯃꯁꯥ ꯃꯁꯥꯒꯤ ꯏꯟꯇꯔꯦꯁꯇ ꯂꯩꯌꯦꯗ ꯑꯗꯨꯕꯨꯗꯤ ꯀꯣ
ꯑꯥ
ꯑꯗꯨꯒꯤ ꯈꯪꯗꯦꯗ ꯁꯤꯅ ꯑꯩꯒꯤꯗꯃꯛꯇꯤ ꯂꯨꯕ ꯈꯛꯇꯅꯤ ꯂꯥꯏꯕ ꯂꯩꯇꯦ ꯇꯦꯛꯁꯤꯁꯟꯒꯨꯝꯕꯗꯤ ꯈꯔ ꯂꯥꯏ ꯕ꯭ꯔꯥ ꯈꯪꯗꯦ ꯈꯪꯗꯦꯗ ꯃꯤꯁꯦ ꯋꯥꯈꯜꯅꯁꯨ ꯂꯩꯌꯦꯗ ꯃꯤꯅ ꯋꯥꯈꯜ ꯈꯔ ꯆꯪꯕꯕꯨ ꯗꯤ ꯋꯥꯔꯁꯨ ꯀꯣꯟꯇ꯭ꯔꯦꯛꯁꯨ ꯌꯥꯝ ꯂꯨꯕꯅꯦ ꯀꯣꯟꯇ꯭ꯔꯦꯛ ꯋꯥꯟ ꯀꯣꯟꯇ꯭ꯔꯦꯛꯇꯨ ꯀꯣꯟꯇ꯭ꯔꯦꯛ ꯁꯕꯖꯦꯛꯁꯨ ꯀꯣ ꯑ ꯀꯣꯟꯇ꯭ꯔꯦꯛꯒꯨꯝꯕ ꯇꯣꯔꯒꯨꯝꯕ ꯄꯤ ꯁꯤ ꯑꯥꯏ ꯄꯤ ꯁꯤ ꯑꯗꯨꯒꯨꯝꯕꯁꯦ ꯌꯥꯝ ꯃꯦꯟ ꯑꯣꯏꯕꯅꯦꯕꯀꯣ ꯑꯈꯣꯏꯗ ꯎꯝ ꯑꯗꯨꯝ ꯑꯦꯛꯖꯝꯒꯨꯝꯃ ꯊꯥꯕ ꯀꯥꯟꯗ ꯗꯨꯝ ꯑꯈꯣꯏꯒꯤ ꯁꯦꯂꯦꯕꯁ ꯑꯣꯏ ꯒꯟꯕꯅꯦ
ꯕꯥꯔꯗꯤ ꯊꯥꯔꯒ ꯀꯩꯅꯣ ꯔꯦꯁꯤꯠ ꯑꯃꯗꯤ ꯐꯪꯑ ꯅꯤ
ꯎꯝ ꯐꯪꯈ꯭ꯔꯦ ꯐꯪꯈ꯭ꯔꯦ ꯐꯪꯈ꯭ꯔꯦ ꯕꯥꯔꯁꯨ ꯃꯤꯈꯣꯏ ꯐꯦꯜ ꯇꯧꯕꯅꯤꯀꯣ
ꯕꯥꯔꯗꯤ ꯈꯔ ꯂꯨꯕ ꯃꯥꯜꯂꯦꯗ ꯀꯣꯂꯦꯖꯇꯨ ꯐꯠꯇ꯭ꯔꯗꯤ ꯑꯁꯤꯗꯤ ꯄꯥꯁꯇ ꯑꯗꯨꯝ ꯇꯧꯕ ꯅꯨꯡꯉꯥꯏꯒꯗꯕ ꯃꯥꯜꯂꯦꯕ ꯌꯦꯡꯉꯕꯗꯗꯤꯀꯣ
ꯎꯝ ꯎꯝ ꯏꯁꯨꯨ ꯀꯥꯏꯗꯦꯗ ꯂꯥꯏꯛ ꯎꯝ ꯀꯣꯂꯦꯖ ꯃꯇꯝꯗ ꯌꯥꯝ ꯗꯤ ꯗꯤꯒ꯭ꯔꯤ ꯍꯣꯜꯗꯔꯒꯨꯝꯕ ꯍꯥꯏꯕꯗꯤ ꯄꯣꯖꯤꯁꯟ ꯍꯣꯜꯗꯔꯅ ꯑꯣꯏꯌꯦ ꯍꯥꯏꯕ ꯂꯩꯇꯦꯕ ꯅꯪꯅ ꯋꯥꯈꯜ ꯆꯪꯉꯗꯤ ꯎꯝ ꯄ꯭ꯔꯦꯛꯇꯤꯀꯦꯜꯂꯤ ꯆꯠꯄ ꯀꯥꯟꯗ ꯏꯐ ꯌꯨ ꯀꯦꯟ ꯗꯦꯠꯗꯤꯀꯦꯠ ꯌꯣꯔꯁꯦꯂꯐ ꯐꯨꯂꯤ ꯌꯨ ꯀꯦꯟ ꯕꯤꯀꯝ ꯑꯦ ꯒꯨꯗ ꯂꯣꯌꯔ ꯍꯥꯏꯕꯗꯨꯅꯤ
ꯐꯖꯅ ꯀꯩꯅꯣ ꯇꯧꯒꯦ ꯍꯥꯏꯔꯒꯗꯤ ꯑꯁ ꯈꯪꯗꯦꯗ ꯑꯩ ꯒ꯭ꯔꯦꯖꯨꯌꯦꯁꯟ ꯁꯤ ꯇꯧꯔꯒ ꯃꯁꯇꯔꯒꯨꯝꯕ ꯃꯄꯥꯟꯗ ꯇꯧꯁꯤꯔꯥꯅ ꯈꯟꯕ ꯑꯗꯣ ꯃꯇꯝꯁꯨ ꯌꯥꯝ ꯆꯪꯒꯗꯕꯗꯤ ꯃꯥꯟꯕ꯫ ꯈꯪꯗ꯭ꯔꯦꯗ꯫ ꯍꯥꯏꯗꯤ ꯍꯦꯛ꯫ ꯃꯁꯇꯔꯖꯨ ꯍꯦꯛ ꯂꯣꯏꯔꯒ ꯊꯕꯛ ꯐꯖꯕ ꯐꯪꯉꯅꯤ ꯍꯥꯏꯕ ꯂꯩꯇꯦꯗꯅꯀꯣ꯫
ꯂꯩꯇꯦ꯫
ꯏꯟꯇꯔꯥꯟ ꯇꯧꯔꯒ ꯑꯗꯨꯝ ꯍꯨꯖꯤꯀꯥꯟ ꯃꯆꯥ ꯃꯆꯥꯗꯒꯤ ꯑꯗꯨꯝ ꯂꯦꯗꯔꯗꯣ ꯀꯥꯒꯗꯕꯅꯤꯅ꯫
ꯎꯝ꯫ ꯀꯥꯟꯗꯦ ꯑꯦꯛꯁꯥꯝ ꯑꯆꯥꯥꯎꯕ ꯊꯥꯒꯦ ꯍꯥꯔꯗꯤ ꯊ꯭ꯔꯤ ꯏꯔꯁ ꯑꯦꯛꯁꯄꯤꯔꯤꯌꯦꯟꯁ ꯀꯝꯄꯜꯁꯔꯤꯅꯤꯅ ꯑꯗꯨꯗꯣ꯫ ꯅꯪꯅ ꯖꯨꯗꯤꯁꯦꯜꯒꯨꯝꯕ ꯊꯥꯅꯤꯡꯉꯗꯤ ꯊ꯭ꯔꯤ ꯌꯔꯁ꯫ ꯑꯦꯛꯁꯄꯤꯔꯤꯌꯦꯟꯁ ꯄ꯭ꯔꯦꯛꯇꯤꯁꯤꯡ ꯂꯩꯇ꯭ꯔꯗꯤ ꯌꯥꯔꯣꯏ꯫
ꯖꯨꯗꯤꯁꯦꯜꯒꯤ ꯇꯣꯉꯥꯟꯅ ꯑꯦꯛꯖꯥꯝ ꯂꯩꯀꯣ ꯑꯗꯨꯗꯤ꯫
ꯂꯩꯌꯦꯅ ꯍꯟꯗꯛꯁꯨ꯫ ꯍꯣꯏ ꯒ꯭ꯔꯦꯗ ꯊ꯭ꯔꯤꯒꯤꯗꯤ ꯂꯩꯑꯦꯕ ꯑꯗꯣ ꯑꯩꯗꯣ ꯑꯦꯛꯁ ꯑꯦꯛꯁꯄꯤꯔꯤꯌꯦꯟꯁ ꯃꯣꯏꯒꯤ ꯀ꯭ꯦꯇꯦꯔꯤꯌꯥꯗꯣ ꯑꯩ ꯀꯝꯄ꯭ꯂꯤꯠ ꯇꯧꯕ ꯉꯝꯗ꯭ꯔꯦꯕ ꯑꯩꯗꯤ ꯊ꯭ꯔꯤ ꯌꯔꯁ ꯑꯦꯁꯄꯤꯔꯔꯤꯟꯁ ꯁꯔꯇꯤꯐꯤꯀꯦꯠ ꯁꯥꯔꯇꯐꯥꯏꯠ ꯁꯥꯔꯇꯤꯐꯤꯀꯦꯠ ꯂꯩꯒꯗꯕꯅꯦꯕ꯫ ꯑꯗꯣ ꯑꯩꯒꯤ ꯕꯥꯔ ꯄꯥꯁ ꯇꯧꯕꯗꯣ ꯗꯦꯠ ꯇꯨ ꯊꯥꯎꯖꯟ ꯇ꯭ꯋꯦꯟꯇꯤ ꯐꯥꯏꯚꯇꯔꯥ ꯇ꯭ꯋꯦꯟꯇꯤ ꯐꯣꯔꯗꯔꯥ ꯑꯣꯏꯕꯅꯤꯅ ꯊ꯭ꯔꯤ ꯌꯔꯁ ꯁꯨꯗ꯭ꯔꯤꯕ꯫ ꯑꯗꯨꯒꯤ ꯑꯦꯄ꯭ꯂꯥꯏ ꯇꯧꯕ ꯌꯥꯗ꯭ꯔꯦ ꯑꯩꯒꯤ ꯁꯤꯅꯤꯌꯔ ꯑꯅꯤꯗꯤ ꯇꯧꯒꯅꯤꯕ꯫
ꯑꯣ ꯑꯣ ꯑꯣ꯫
ꯑꯗꯨꯒꯤ ꯍꯧꯖꯤꯛꯀꯥꯟꯗꯤ ꯑꯦꯛꯖꯥꯝ ꯑꯆꯥꯎꯕ ꯊꯥꯒꯦ ꯍꯥꯏꯔꯁꯨ ꯑꯦꯛꯁ ꯄꯤꯔꯤꯌꯦꯟꯁ ꯏꯁ ꯕꯦꯔꯤ ꯅꯤꯗꯦꯠ ꯅꯤꯕꯀꯣ꯫
ꯗ꯭ꯔꯦꯗ ꯑꯩꯗꯤ꯫ ꯁꯤꯒꯤꯁꯦ ꯆꯜꯂꯗꯤ꯫ ꯒꯣꯕꯔꯃꯦꯟ ꯔꯣꯝꯗ ꯌꯥꯝ ꯆꯪꯉꯗ ꯆꯪꯅꯤꯡꯅꯦꯕꯀꯣ
ꯆꯪꯅꯤꯡꯗꯕ
ꯑ ꯀꯣꯔꯄꯣꯔꯦꯠꯀꯤ ꯑꯣꯏꯅ ꯇꯧꯅꯤꯡꯉꯤꯕ ꯑꯩꯗꯤ
ꯎꯝ ꯑꯗꯨꯁꯨ ꯌꯥꯏꯅ
ꯑꯗ ꯀꯣꯔꯣꯄꯔꯦꯠꯀꯤ ꯇꯧꯒꯦ ꯍꯥꯏꯔꯗꯤ ꯑꯩꯈꯣꯏ ꯁꯤꯗꯤ ꯊꯥꯗꯣꯛꯄ ꯇꯥꯕ ꯑꯩꯈꯣꯏ ꯃꯐꯝꯁꯤꯗꯗꯤ
ꯎꯝ ꯀꯩꯁꯨ ꯀꯥꯏꯗꯦꯅꯥ ꯃꯄꯥꯟꯗ ꯅꯪꯒꯤ ꯅꯨꯄꯤꯒ ꯂꯩꯔꯗꯤ ꯂꯣꯏꯔ ꯀꯩꯅꯣ
ꯏꯁ
ꯅꯠꯇꯦ ꯑꯗꯨ ꯀꯔꯤꯌꯔꯗꯣ ꯂꯥꯏꯛ ꯇꯧꯕ ꯇꯥꯕꯅꯤꯅ ꯕꯦꯇꯔ ꯑꯣꯄꯣꯔꯆꯨꯅꯤꯇꯤꯁ ꯊꯤꯕ ꯇꯥꯕꯅꯤꯅ ꯅꯪꯅ ꯉꯝꯔꯗꯤ ꯀꯔꯤꯔꯣ ꯌꯥꯝ ꯐꯩꯌꯦꯅ ꯑꯩꯒꯤ ꯏꯃꯥꯟꯅꯕꯅꯁꯨ ꯅꯪꯅ ꯀꯣꯔꯄꯣꯔꯦꯠ ꯂꯣꯏ ꯇꯧꯅꯤꯡꯔꯗꯤ ꯗꯦꯂꯤꯗ ꯂꯥꯛꯑꯣ ꯂꯥꯏꯛ ꯋꯤ ꯀꯦꯟ ꯊ꯭ꯔꯥꯏꯠ ꯏꯠ ꯑꯥꯎꯠ ꯍꯥꯏꯕꯅꯦꯕ ꯑꯗꯣ ꯑꯩ ꯃꯄꯥꯟꯗ ꯂꯩꯅꯤꯡꯗꯦꯕ ꯑꯩꯗꯣ ꯇꯥꯏꯃꯤꯡꯗꯣ ꯉꯝꯗꯦꯕ ꯑꯩ ꯐꯖꯅ ꯇꯨꯝꯗ꯭ꯔꯗꯤ ꯑꯩ ꯁꯤꯒꯅꯤꯕ ꯈꯪ ꯑꯩꯉ
ꯑꯗꯣ ꯑꯩꯗꯤ ꯀꯩꯅꯣꯒꯨꯝꯕ ꯁꯤꯡꯒꯥꯄꯨꯔꯒꯨꯝꯕꯗ ꯆꯠꯁꯤꯔꯥꯅ ꯈꯟꯕ ꯇꯧ ꯇꯧꯔꯗꯤ
ꯎꯝ ꯆꯠꯄ ꯌꯥꯏꯌꯦꯅ ꯀꯩꯅꯣ
ꯑꯗꯣ ꯑꯩ ꯏꯃꯥꯟꯅꯕ ꯑꯩꯈꯣꯏ ꯁꯤꯟ ꯁꯤꯅꯤꯌꯔꯗꯤ ꯑꯣꯏ ꯈꯔ ꯑꯗꯣ ꯑꯗꯨꯝ ꯏꯃꯥꯟꯅꯕ ꯑꯣꯏꯅ ꯇꯤꯟꯅꯩꯕ ꯑꯗꯨ ꯑꯃ
ꯎꯝ
ꯌꯨ ꯀꯦ ꯗ ꯃꯥꯁꯇꯔ ꯇꯝ ꯎꯝ ꯇꯝꯕꯗꯣ
ꯑꯥ
ꯏꯁꯀꯣꯂꯥꯔꯁꯤꯞ ꯐꯨꯜꯂꯤ ꯐꯟꯗꯦꯠ ꯑꯣꯏꯔꯒꯁꯨ ꯂꯥꯛ ꯑꯅꯤ ꯑꯍꯨꯝꯗꯤ ꯑꯗꯨꯝ ꯆꯪꯉꯑꯦ ꯍꯥꯏꯕ
ꯎꯝ ꯎꯝ
ꯗ ꯈꯜꯂꯨꯔꯒ ꯃꯊꯥ ꯁꯥꯏ ꯑꯁꯦꯡꯕꯗꯤ ꯑꯩꯁꯦ ꯊꯕꯛ ꯊꯨꯅ ꯐꯪꯉꯒ ꯂꯣꯏꯁꯤꯜꯂꯁꯦ ꯑꯩꯅ ꯈꯟꯕꯅꯦꯕ ꯑꯦꯛꯖꯥꯝ
ꯑꯥ
ꯁꯤꯒꯨꯝꯕ ꯊꯥꯔꯒ ꯁꯤ ꯁꯤꯒꯤꯁꯦ ꯑꯁ ꯆꯍꯤ ꯆꯍꯤꯒꯤ ꯑꯗꯨꯝ ꯂꯨꯁꯤꯜꯂꯛꯑꯦꯅꯦ ꯃꯦꯠꯁꯁꯦ ꯂꯨꯕꯁꯤꯒ ꯃꯦꯠꯁꯦ ꯑꯩ ꯑꯩꯒꯤ ꯈ꯭ꯋꯥꯏꯗ ꯀꯩꯅꯣꯅꯤꯕ ꯏꯁꯇ꯭ꯔꯒꯜꯅꯤꯕ
ꯎꯝ
ꯈꯪꯗ꯭ꯔꯦ ꯌꯨꯝꯒꯤ ꯃꯤꯁꯤꯡꯁꯨ ꯑꯦꯛꯁꯄꯦꯛꯇꯦꯁꯟꯗꯣ ꯌꯥꯝ ꯋꯥ ꯋꯥꯡꯅꯕꯅꯦꯕ ꯑꯗꯨꯒꯤ ꯑꯗꯨ ꯗꯤꯁꯌꯥꯔ ꯅꯠꯇꯕ ꯃꯊꯪꯒꯤꯗꯗꯤ ꯈꯟꯅꯔꯤ ꯃꯗꯨꯗ ꯑꯩꯅ ꯑꯃꯨꯛ ꯆꯍꯤ ꯃꯉꯥ ꯇꯝꯊꯒꯦ ꯍꯥꯏꯕꯗꯗꯤ ꯑꯁ ꯈꯔꯗꯤ ꯂꯨꯔꯅꯤꯅꯦ
ꯆꯍꯤ ꯃꯉꯥꯔꯣꯅ ꯇꯝꯒꯗꯕ
ꯒ꯭ꯔꯦꯖꯨꯑꯌꯦꯁꯟ ꯑꯍꯣꯝ ꯃꯥꯁꯇꯔ ꯑꯅꯤ ꯒ꯭ꯔꯦꯖꯨꯑꯦꯁꯟꯗꯤ ꯑꯩ ꯂꯣꯏꯁꯤꯟꯅꯤꯡꯗꯦꯕ ꯇꯧꯕ ꯇꯧꯔꯦ ꯃꯄꯥꯥꯟꯂꯣꯝꯗ ꯃꯁꯇꯥꯔ ꯇꯧꯅꯤꯡꯂꯒ ꯀꯣꯔꯄꯔꯦꯠꯀꯤꯗꯤ ꯑ ꯁꯤꯡꯒꯥꯄꯨꯔꯒꯨꯝꯕꯁꯦ ꯑꯩꯈꯣꯏ ꯑꯦꯁꯤꯌꯥꯗꯗꯤ ꯕꯦꯁꯅꯤ ꯍꯥꯏꯕ
ꯎꯝ
ꯑꯗ ꯑꯗꯨꯗꯤꯗꯤ ꯭ꯔꯤꯌꯣ ꯒ꯭ꯂꯣꯕꯣ ꯀꯝꯄꯅꯤꯁ ꯑꯗꯨꯝ ꯌꯥꯝ ꯂꯩꯔꯦꯅ ꯑꯗꯨꯗꯗꯤ
ꯎꯝ
ꯀꯝꯄꯅꯤ ꯃꯆꯥ ꯃꯆꯥ ꯅꯠꯇꯕ ꯇ ꯇꯧꯔ ꯑꯗꯨꯗ ꯇꯧꯗꯤ ꯇꯧꯅꯤꯡꯕꯅꯦꯕ